ꯇꯥꯕ꯭ꯔꯣ
ꯇꯥꯏ ꯇꯥꯏ
ꯎꯝ ꯃꯦꯁꯤꯒꯤ ꯃꯆꯥꯅꯨꯄꯥꯗꯣ ꯍꯩꯗꯤ ꯍꯩꯗꯧ ꯃꯥꯜꯂꯦ ꯕꯣꯗꯤ ꯃꯨꯚꯃꯦꯟꯒ ꯈꯨꯠ ꯈꯣꯡꯕ ꯊꯨꯏ ꯃꯥꯥꯏꯗꯣ
ꯃꯥꯏ ꯃꯆꯥꯅꯨꯄꯥꯗꯣ
ꯃꯦꯁꯤ ꯃꯆꯥꯅꯨꯄꯥꯥꯗ ꯁꯦꯀꯦꯟꯗꯣ ꯁꯤꯔꯣ ꯍꯥꯏꯕ꯭ꯔꯥ
ꯎꯝ
ꯔꯣꯅꯥꯜꯗꯣꯒꯤ ꯃꯆꯥꯅꯨꯄꯥꯗꯨꯗꯤ ꯀꯃꯥꯏ ꯇꯧꯔꯦ ꯀꯅꯥꯅꯦꯕ ꯀꯩ ꯖꯨꯅꯤꯌꯔ ꯕ ꯃꯥꯒꯤ ꯃꯃꯤꯡꯗꯣ
ꯖꯦꯌꯥꯔꯅꯤ ꯔꯣꯅꯥꯜꯗꯣ ꯖꯦꯌꯥꯔ
ꯔꯣꯅꯥꯜꯗꯣ ꯖꯦꯌꯥꯔ
ꯎꯝ
ꯃꯥꯁꯦ ꯌꯥꯒꯦꯔ ꯌꯥꯔꯣꯏ ꯭ꯈꯪꯗ꯭ꯔꯦ ꯅꯍꯥꯟꯅꯗꯤ ꯈꯔ ꯌꯦꯡꯅꯔꯝꯃꯅꯤ ꯍꯟꯗꯛꯇꯤ ꯇꯥꯗ꯭ꯔꯦ
ꯆꯞ ꯃꯥꯟꯅꯅ ꯁꯦꯝꯃꯦꯅꯦ
ꯎꯝ
ꯃꯨꯗꯤ ꯃꯨꯏꯍꯦ
ꯎꯝ ꯀꯩꯅꯣꯃ ꯀꯔꯤꯕ ꯀꯅꯥꯅ ꯉꯝꯗꯧ ꯃꯥꯟꯒꯦ ꯅꯪꯒꯤ ꯅꯪꯒꯤ ꯀꯩꯅꯣꯝꯃ ꯃꯣꯠꯇ
ꯑꯩꯗꯤ ꯄ꯭ꯔꯣꯇꯨꯒꯜꯕꯨ ꯍꯣꯞ ꯂꯩꯗ
ꯅꯠꯇꯦ ꯍꯣꯞ ꯁꯞꯄꯣꯔꯠꯇꯨꯅ ꯇꯣꯉꯥꯜꯂꯦꯗꯅ ꯄ꯭ꯂꯦ ꯌꯦꯡꯕ ꯀꯥꯟꯗ ꯀꯅꯥꯅ ꯉꯝꯗꯧꯕ
ꯄꯣꯔꯇꯨꯒꯜꯅ ꯉꯝꯒꯗꯧꯕ ꯃꯥꯜꯂꯦ ꯍꯟꯗꯛ ꯄ꯭ꯔꯣꯇꯨꯒꯜꯁꯨ ꯊꯤꯗꯦꯗ
ꯇꯤꯝꯃꯦꯠꯇꯤ ꯊꯤꯔꯦ ꯗꯣ ꯔꯣꯅꯥꯜꯗꯣ ꯂꯩꯕꯅꯤꯅ ꯔꯣꯅꯥꯜꯗꯣ ꯂꯩꯕꯅꯤꯅ ꯍꯥꯏꯕꯗꯤ ꯃꯥꯗꯣ ꯃꯤꯅ ꯚꯥꯏ
ꯌꯥꯔꯦꯗ ꯅꯪꯒꯤꯁꯨ ꯌꯥꯔꯦꯗ ꯔꯣꯅꯥꯜꯗꯣ ꯂꯩꯕꯗꯨ ꯔꯣꯅꯥꯜꯗꯣ ꯂꯩꯗꯤ ꯉꯝꯃꯅꯤ
ꯔꯣꯅꯥꯜꯗꯣ ꯔꯣꯅꯥꯜꯗꯣꯗꯤ ꯈꯪꯗ꯭ꯔꯦ ꯍꯦ ꯍꯥꯏꯅꯤꯡꯗ꯭ꯔꯦꯗ ꯃꯥ ꯁꯟꯅꯥꯕ ꯍꯩꯇꯦꯝ ꯅꯠꯇꯦꯕ ꯃꯥꯕꯨ ꯄꯥꯁ ꯄꯤꯗꯧꯅꯦꯕ ꯄꯤꯗꯕꯒꯤ ꯍꯥꯏꯕꯅꯤꯗ
ꯎꯝ
ꯂꯥꯁꯁꯨ ꯂꯥꯁꯅꯤ ꯂꯥꯁꯅꯤꯅ ꯉꯝꯒꯦꯔꯥ ꯉꯝꯒꯦꯔꯥ ꯃꯥꯕꯨ ꯐꯨꯜ ꯄꯤꯔꯒ ꯁꯟꯅꯥꯕ ꯅ ꯃꯥꯟꯂꯣꯝꯗ ꯅꯨꯡꯉꯥꯏꯒꯅꯦꯕ ꯑꯗꯨꯕꯨ ꯄꯣꯔꯇꯨꯒꯜꯁꯨ ꯇꯤꯝꯗꯤ ꯐꯖꯩꯗ ꯍꯟꯗꯛ
ꯎꯝ ꯐꯖꯩ ꯐꯖꯩ ꯃꯣꯏꯁꯦ ꯀ꯭ꯂꯞꯇ ꯁꯥꯟꯅꯕ ꯃꯤ ꯌꯥꯝꯕꯅꯤ
ꯎꯝ ꯑꯗꯨꯝ ꯐꯖꯩꯗ ꯑꯗꯨꯕꯨ ꯀꯩꯅꯣꯝꯃꯥ ꯇꯧꯕꯒꯤꯅꯤꯗ
ꯎꯝ
ꯇꯤꯝꯃꯦꯠꯇꯨ ꯃꯣꯏ ꯄꯨꯟꯗꯕꯒꯤꯅꯤ ꯀꯩꯅꯣꯝꯃ ꯒꯦꯝ ꯁꯥꯟꯅꯥꯕ ꯀꯥꯟꯗ ꯇꯤꯝ ꯏꯁꯄꯤꯔꯤꯠ ꯂꯩꯇꯦꯕ
ꯎꯝ
ꯏꯁꯄꯦꯟ ꯐꯖꯩꯗ ꯍꯟꯗꯛꯀꯤꯁꯦ ꯑꯗꯨꯝ ꯏꯁꯄꯦꯟ ꯐꯖꯩꯑꯦ
ꯏꯁꯄꯦꯟ ꯈꯥꯔ ꯐꯖꯩ ꯐ꯭ꯔꯥꯟꯁꯁꯨ ꯌꯥꯝ ꯐꯖꯕꯗꯤ ꯑꯣꯏꯗꯦꯗ
ꯐ꯭ꯔꯥꯟꯁꯁꯨ ꯌꯥꯏꯗ ꯐ꯭ꯔꯥꯟꯁꯁꯨ ꯑꯗꯨꯝ ꯌꯥꯏꯑꯦ ꯑꯥꯔꯖꯦꯟꯇꯤꯅꯥ ꯌꯥꯏꯑꯦ ꯄꯣꯔꯇꯨꯒꯜꯁꯨ ꯇꯤꯝꯗꯤ ꯐꯖꯩ ꯖ꯭ꯔꯃꯅꯤ ꯖꯨ ꯑꯗꯨꯝ ꯌꯥꯔꯤ
ꯉꯔꯥꯡ ꯕ꯭ꯔꯥꯖꯤꯜ ꯁꯥꯅꯕꯅꯦ
ꯕ꯭ꯔꯥꯖꯤꯜꯗꯣ ꯍꯟꯗꯛꯇꯣ ꯀꯃꯥꯏꯅ ꯇꯧꯕꯅꯣ ꯈꯪꯗꯦꯅꯦ ꯅꯦꯃꯥꯔꯅ ꯑꯩ ꯕ꯭ꯔꯥꯖꯤꯜꯒꯤ ꯄ꯭ꯂꯦ ꯌꯦꯡꯗ꯭ꯔꯤ ꯃꯥꯂꯦ ꯕꯥꯏꯕꯣ
ꯉꯔꯥꯡ ꯁꯥꯟꯅꯕꯅꯤ ꯉꯁꯤ ꯑꯌꯨꯛ ꯁꯅꯥꯕꯅꯤ
ꯀꯥꯒ꯭ꯔꯕꯣ ꯃꯣꯏ ꯔꯥꯎꯟ ꯑꯣꯐ ꯊꯥꯔꯇꯤ ꯇꯨꯗ
ꯀꯥꯕꯅꯤ ꯑꯍꯨꯝ ꯆꯜꯂꯦ ꯃꯣꯏ ꯑꯍꯨꯝ ꯆꯜꯂꯦ ꯅꯦꯃꯥꯔꯁꯨ ꯌꯥꯎꯕꯅꯦ
ꯑꯠꯁꯥ
ꯕꯥꯔꯖꯤꯜꯖꯨ ꯃꯣꯏ ꯔꯥꯎꯟ ꯑꯣꯐ ꯊꯥꯔꯇꯤ ꯇꯨꯗ ꯀꯥꯈ꯭ꯔꯦ
ꯎꯝ ꯔꯥꯎꯟ ꯑꯣꯐ ꯊꯥꯔꯇꯤ ꯇꯨ ꯀꯔꯗꯤ ꯐꯔꯦ
ꯂꯣꯁ ꯂꯩꯇ꯭ꯔꯤꯅꯦ ꯕ꯭ꯔꯥꯖꯤꯜ ꯗꯤ
ꯃꯣꯏꯔꯣ
ꯍꯣꯏ
ꯃꯦꯛꯁꯤꯀꯣ ꯀꯥꯔꯅꯤ
ꯃꯦꯛꯁꯤꯀꯣ ꯀꯥꯔꯦ ꯌꯨ ꯑꯦꯁ ꯑꯦ ꯀꯥꯔꯦ
ꯃꯦꯛꯁꯤꯀꯣ ꯀꯥꯈ꯭ꯔꯦ ꯁꯥꯎꯠ ꯑꯐ꯭ꯔꯤꯀꯥ ꯀꯥꯈ꯭ꯔꯦ ꯁꯥꯎꯠ ꯀꯣꯔꯤꯌꯥ ꯁꯤꯈ꯭ꯔꯦꯅꯦ ꯍꯣꯏꯠ ꯁꯥꯎꯠ ꯑꯐ꯭ꯔꯤꯀꯥ ꯀꯥꯈ꯭ꯔꯦ ꯒ꯭ꯔꯨꯞ ꯑꯦꯗꯅꯦ ꯌꯦꯡꯉꯣ ꯚꯥꯏ
ꯁꯥꯎꯠ ꯑꯐ꯭ꯔꯤꯀꯥ ꯃꯨ
ꯁꯥꯎꯠ ꯑꯥꯐ꯭ꯔꯤꯀꯥꯗꯨ ꯐꯣꯔ ꯄꯣꯏꯟꯗ ꯂꯩꯌꯦ ꯁꯥꯎꯠ ꯀꯣꯔꯤꯌꯥꯅ ꯊ꯭ꯔꯤ ꯄꯣꯏꯟꯗ ꯐꯥ꯭ꯔꯁ ꯃꯦꯛꯁꯤꯀꯣ ꯑꯗꯨꯗꯤ ꯀꯣꯔꯤꯌꯥ ꯁꯤꯈ꯭ꯔꯦꯗꯅ
ꯀꯣꯔꯤꯌꯥ ꯁꯤꯔꯦ
ꯀꯣꯔꯤꯌꯥ ꯁꯤꯒ꯭ꯔꯦ ꯁꯥꯎꯠ ꯑꯐ꯭ꯔꯤꯀꯥ ꯀꯥꯏ
ꯈꯪꯗ꯭ꯔꯦ ꯑꯗꯨꯗꯤ ꯖꯄꯥꯟꯁꯨ ꯀꯥꯈ꯭ꯔꯦ
ꯖꯄꯥꯟꯁꯦ ꯑꯦꯚꯔꯤ ꯏꯤꯌꯔ ꯁ ꯁꯨꯃꯥꯏ ꯅꯗꯤ ꯈꯔ ꯀꯟꯗꯤ ꯀꯟꯂꯛꯂꯄꯅꯦ ꯃꯣꯏꯁꯦ ꯍꯟꯗꯛꯁꯦ ꯈꯔ ꯇꯣꯡꯉꯥꯟꯗꯤ ꯇꯣꯡꯉꯥꯥꯟꯂꯦ ꯍꯥꯏꯔꯕꯅꯦ ꯃꯤꯅ ꯃꯣꯏꯒꯤ ꯄ꯭ꯂꯦ ꯌꯦꯡꯗ꯭ꯔꯤ
ꯁꯥꯎꯠ ꯑꯐ꯭ꯔꯤꯀꯥ ꯐꯥꯁ ꯇꯥꯏꯝꯅꯤꯅꯦ ꯔꯥꯎꯟ ꯑꯣꯐ ꯊꯥꯔꯇꯤ ꯇꯨ ꯀꯥꯕꯁꯦ
ꯐꯥ꯭ꯔꯁ ꯇꯥꯏꯝꯔꯣ ꯃꯣꯏꯕꯨ ꯅꯍꯥꯟꯖꯨ ꯀꯥꯒ꯭ꯔꯕ ꯅꯠꯇ꯭ꯔꯣ
ꯐ꯭ꯔꯥꯁ ꯇꯥꯏꯝ ꯅꯦ ꯃꯣꯏꯗꯤ
ꯁꯥꯎꯠ ꯑꯐ꯭ꯔꯤꯀꯥ
ꯍꯣꯏꯅꯦ ꯍꯣꯏꯅꯦ ꯑꯃꯔꯛꯁꯨ ꯀꯥꯗ꯭ꯔꯤꯅꯦ ꯁ꯭ꯋꯤꯖꯔꯂꯦꯟ ꯀꯥꯒ꯭ꯔꯦ ꯀꯦꯅꯥꯗꯥ ꯀꯥꯈ꯭ꯔꯦ ꯑꯦ ꯀꯦꯅꯥꯗꯥ ꯀꯦꯅꯥꯗꯥ ꯀꯥꯈ꯭ꯔꯦꯗ
ꯒꯣꯜꯗ ꯇꯣꯡꯉꯥꯟꯈ꯭ꯔꯦꯕ ꯃꯥꯏꯅꯁ ꯆꯥꯈ꯭ꯔꯦꯕ
ꯎꯝ
ꯒ꯭ꯔꯨꯞ ꯁꯤꯗ ꯕ꯭ꯔꯥꯖꯤꯜ ꯃꯣꯔꯣꯀꯣ ꯀꯥꯈ꯭ꯔꯦ ꯌꯨ ꯑꯦꯁ ꯑꯦꯒ ꯑꯁꯇ꯭ꯔꯦꯂꯤꯌꯥ ꯀꯥꯈ꯭ꯔꯦ ꯄꯔꯥꯒ ꯄꯔꯒ꯭ꯋꯦꯁꯨ ꯁꯤꯈ꯭ꯔꯦꯅꯦ
ꯋꯦꯒꯨꯝꯕꯗꯤ ꯃꯃꯤꯡ ꯆꯠꯇꯦꯗ ꯍꯤꯔꯣꯏ ꯋꯦꯗꯤ ꯀꯥꯕ ꯃꯥꯜꯂꯦ
ꯐꯔ ꯖ꯭ꯔꯃꯅꯤ ꯀꯣꯠꯇꯦꯗꯤ ꯏꯕꯣꯠ ꯑꯁꯤꯗꯤ ꯇꯥꯗ꯭ꯔꯤꯌꯦ
ꯃꯣꯏ ꯃꯦꯆ ꯃꯦꯆ ꯋꯥꯠꯂꯤꯌꯦ ꯖꯔꯃꯅꯤ ꯀꯥꯈ꯭ꯔꯅꯤ ꯅꯦꯗꯔꯂꯦꯟꯒ ꯖꯄꯥꯟ ꯀꯥꯈ꯭ꯔꯦ ꯏꯖꯤꯞ ꯏꯖꯤꯞꯀꯥꯔꯅꯤ
ꯎꯝ
ꯕꯦꯜꯖꯤꯌꯝꯁꯨ ꯁꯤꯈ꯭ꯔꯕꯣ
ꯕꯦꯜꯖꯤꯌꯝꯖꯤ ꯈꯪꯗꯦ
ꯕꯦꯜꯜꯖꯤꯌꯝ ꯀꯥꯕ ꯌꯥꯔꯤ ꯏꯁꯄꯦꯟ ꯎꯔꯤꯒꯋꯦ ꯁꯄꯦꯟꯒ ꯎꯔꯨꯋꯦꯅ ꯀꯥꯒꯅꯤꯗ ꯁꯥꯎꯗꯤ ꯑꯔꯕꯤꯌꯥ ꯀꯕꯣ ꯋꯥꯠ ꯌꯦꯉꯗꯤ
ꯍꯣꯏ
ꯐ꯭ꯔꯥꯟꯁ ꯀ ꯅꯣꯔꯋꯦ ꯀꯥꯒ꯭ꯔꯦ ꯑꯥꯔꯖꯦꯟꯇꯤꯅꯥ ꯀꯥꯈ꯭ꯔꯦ ꯀꯅꯥ ꯀꯥꯒꯦ ꯈꯪꯗꯅꯦ ꯑꯁꯇ꯭ꯔꯤꯌꯥꯒ ꯁꯤ ꯀꯩꯅꯣꯁꯦ ꯑꯜꯖꯦꯔꯤꯌꯥꯁꯦ ꯍꯥꯏꯕ ꯉꯝꯗ꯭ꯔꯤꯅꯦ ꯗꯥꯎ ꯐꯔꯦ ꯃꯣꯕꯥꯟꯅꯤ ꯖꯣꯔꯗꯥꯟ ꯁꯤ ꯁꯤꯒ꯭ꯔꯦ ꯀꯣꯂꯦꯝꯣꯕꯤꯌꯥ ꯀꯥꯔꯅꯤ ꯄꯣꯔꯇ꯭ꯔꯨ ꯀꯣꯂꯦꯝꯣꯕꯤꯌꯥ ꯀꯥꯈ꯭ꯔꯦ ꯄꯣꯔꯇ꯭ꯔꯨꯒꯜ ꯑꯗꯨꯝ ꯀꯥꯔꯅꯤ ꯀꯝꯄꯜꯁꯔꯤ ꯏꯪꯂꯦꯟ ꯀꯥꯔꯅꯤ ꯒꯅꯥ ꯀꯥꯔꯅꯤ
ꯏꯪꯂꯦꯟꯁꯨ ꯐꯖꯩꯍꯩ
ꯏꯪꯂꯟꯁꯨ ꯐꯖꯩ ꯍꯣꯏ
ꯒꯅꯥ ꯑꯁꯤ ꯄꯣꯔꯇꯨꯒꯜꯒ ꯇꯥꯕ ꯌꯥꯏ ꯔꯥꯎꯟ ꯑꯣꯐ ꯊꯥꯔꯇꯤ ꯇꯨꯗ
ꯀꯦꯒ ꯑꯦꯜ ꯇꯥꯗ꯭ꯔꯣ
ꯇꯥꯕꯅꯤ ꯀꯦꯒ ꯑꯦꯜꯁ ꯇꯥꯕꯅꯤ ꯃꯥꯥꯎꯎꯁꯅ ꯔꯥꯎꯟ ꯑꯣꯐ ꯊꯥꯔꯇꯤ ꯇꯨꯗ
ꯑꯣ
ꯄꯣꯇꯨꯒꯜ ꯄꯣꯇꯨꯒꯜꯗꯤ ꯀꯦꯅꯦꯕ
ꯑꯥꯔꯖꯦꯟꯇꯤꯅꯥꯅ ꯍꯩꯆꯗ ꯁꯥꯟꯅꯗꯕ
ꯍꯣꯏ
ꯑꯗꯨꯗꯤ ꯀꯃꯥꯏꯅꯔꯣ
ꯈꯪꯗꯦ ꯑꯩꯁꯨ ꯀꯃꯥꯏꯅ ꯇꯧꯕ꯭ꯔꯥ ꯑꯗꯨ ꯑꯗꯨ ꯒꯅꯥꯒ ꯇꯥꯔꯅꯤꯗꯤ ꯍꯥꯏꯗꯤ ꯍꯥꯏꯕꯅꯦ
ꯉꯥꯏꯈꯣ ꯑꯃꯨꯔꯛ ꯌꯦꯡꯒꯦ ꯄꯤꯛꯆꯔꯗꯣ ꯍꯣ ꯍꯟꯗꯛꯇꯤ ꯅꯩꯔꯦ ꯏꯁ ꯃꯦꯠꯁꯇꯤ ꯌꯥꯝ ꯋꯥꯠꯂꯤꯗ
ꯎꯝ
ꯇ꯭ꯋꯦꯟꯇꯤ ꯅꯥꯏꯟꯗ ꯔꯟ ꯑꯐ ꯊꯥꯔꯇꯤ ꯇꯨ ꯍꯧꯕꯅꯤꯅ
ꯎꯝ ꯒꯅꯥꯒ ꯄꯣꯔꯇꯨꯒꯜꯁꯤ ꯔꯥꯎꯟ ꯑꯣꯐ ꯊꯥꯔꯇꯤ ꯇꯨꯗ ꯇꯥꯕ ꯌꯥꯏ ꯍꯥꯏꯔꯤꯑꯦ ꯕꯁꯤꯗ ꯃꯣꯏꯅ ꯍꯥꯏꯔꯤ
ꯎꯝ ꯑꯥꯔꯖꯦꯟꯇꯤꯅꯥꯒꯤ ꯇꯥꯈ꯭ꯔꯕꯣ ꯁ꯭ꯄꯦꯟ ꯁ꯭ꯄꯦꯟ ꯀꯥꯈ꯭ꯔꯕ ꯅꯠꯇ꯭ꯔꯣ ꯁ꯭ꯄꯦꯟ ꯀꯥꯈ꯭ꯔꯒ ꯀꯔꯤ ꯍꯥꯞꯇ꯭ꯔꯤꯕ꯭ꯔꯣ ꯎꯝ ꯃꯣꯏ ꯀꯩꯅꯣꯃꯗꯤ ꯀꯩꯅꯣꯃꯗꯤ ꯇꯧꯗ꯭ꯔꯤꯅꯦ
ꯄꯣꯔꯆꯨꯒꯜꯒ ꯑꯥꯔꯖꯦꯟꯇꯤꯅ ꯊꯦꯡꯅꯔꯗꯤ ꯍꯟꯗꯛ ꯐꯖꯒꯅꯤ ꯂꯥꯁ ꯃꯦꯠꯆꯅꯤꯅ
ꯄꯣꯔꯇꯨꯒꯜꯒ ꯑꯥꯔꯖꯦꯟꯇꯤꯅꯒ ꯀ꯭ꯋꯥꯇꯔ ꯐꯥꯏꯅꯦꯜꯗ ꯊꯦꯡꯅꯔꯗꯤ ꯅꯨꯡꯉꯥꯏꯒꯗꯧꯅꯤꯅꯤ
ꯃꯠꯇꯒ
ꯑꯥ
ꯑꯗꯨ ꯃꯗꯨ ꯅꯤꯃꯤꯠꯇꯣ ꯃꯨꯠꯇꯣ ꯍꯥꯏꯕꯅꯤꯗ
ꯈꯪꯗꯦ ꯚꯥꯈ ꯑꯗꯨ ꯅꯨꯃꯤꯠꯗꯤ ꯒ꯭ꯔꯦꯠ ꯕꯦꯠ ꯐꯖꯅ ꯇꯧꯅꯅꯤꯍꯦ ꯄꯩꯁꯥꯗꯤ ꯍꯥꯏꯐꯦꯠ ꯍꯥꯏꯐꯦꯠ ꯄꯩꯁꯥꯗꯤ ꯍꯥꯏ ꯍꯥꯏꯐꯦꯠ ꯂꯥꯛ ꯑꯃꯗꯤ ꯇꯥꯔꯅꯤ ꯑꯩꯁꯦ ꯑꯗꯨ ꯅꯨꯃꯤꯠꯇꯤ
ꯂꯣꯀꯜ ꯂꯣꯀꯜ ꯂꯣꯀꯜ ꯑꯦꯔꯤꯌꯥꯗꯁꯨ ꯐꯖꯅ ꯕꯦꯠꯇꯤꯡ ꯇꯧꯒꯅꯤ
ꯑ
ꯖꯣꯔꯗꯟꯒ ꯑꯥꯔꯖꯦꯟꯇꯤꯅꯥꯒꯤ ꯑꯥꯔꯖꯦꯟꯇꯤꯅꯥ ꯚꯔꯁꯦꯁ ꯖꯣꯔꯗꯣꯟꯗ ꯃꯦꯁꯤ ꯄꯣꯊꯥꯕ ꯌꯥꯏ
ꯎꯝ
ꯃꯣꯏꯗꯤ ꯀꯥꯈ꯭ꯔꯕꯅꯤꯅ ꯑꯗꯨꯝ ꯅꯣꯛ ꯑꯥꯎꯠꯀꯤ ꯈꯔ ꯔꯦꯗꯤ ꯇꯧꯕ ꯌꯥꯏ
ꯃꯦꯁꯤ ꯄꯣꯊꯥꯕ ꯌꯥꯏ ꯑꯥꯔꯖꯦꯟꯇꯤꯅ ꯖꯦꯖꯤ ꯇꯧꯕ ꯌꯥꯕ ꯇꯥꯅꯤ
ꯑꯗꯨꯅ ꯏꯟꯖꯔꯤ ꯇꯧꯕ ꯌꯥꯗꯕꯅꯤꯅꯀꯣ
ꯏꯟꯖꯤꯔꯤ ꯇꯧꯔꯗꯤ ꯅꯣꯏ ꯃꯦꯁꯤ ꯐꯦꯟ ꯌꯥꯔꯔꯣꯏꯅꯦ
ꯏꯟꯖ꯭ꯔꯔꯤ ꯏꯟꯖ꯭ꯔꯔꯤ ꯇꯧꯔꯣꯏꯗ ꯄꯣꯔꯆꯨꯒꯜꯅꯕꯨ ꯈꯣꯡ ꯊꯨꯗꯦꯛꯄꯤꯒꯦꯔ ꯈꯪꯗꯦꯅꯦ ꯍꯥꯏꯕ ꯉꯝꯗꯦ ꯁꯦꯡꯅ ꯍꯥꯢꯔꯗꯤ
ꯍ ꯍ ꯍ
ꯃꯥ ꯈꯣꯡ ꯊꯨꯗꯦꯛꯇ꯭ꯔꯗꯤ ꯃꯥꯁꯦ ꯋꯥꯟꯗꯤ ꯋꯥꯟꯗꯤ ꯉꯝꯗ꯭ꯔꯦꯕ ꯃꯤ ꯀꯅꯥꯁꯨ ꯋꯥꯟ ꯕꯤ ꯇꯨꯐꯥꯎ ꯂꯨꯔꯤ ꯇꯣ ꯃꯦꯁꯤꯕꯨꯗꯤ ꯍꯧꯖꯤꯛ ꯐꯥꯎꯕ
ꯃꯤ ꯑꯅꯤ ꯐꯥꯎꯕ ꯂꯨꯔꯤꯌꯦꯕ ꯃꯥ ꯍꯧꯖꯤꯛ ꯐꯥꯎꯕ
ꯎꯝ ꯑꯥꯝ
ꯂꯣꯏꯔꯅꯤ ꯁꯤ ꯋꯥꯔꯜ ꯀꯞ ꯂꯣꯏꯔꯅꯤ ꯃꯁꯤꯒ ꯔꯣꯅꯥꯜꯗꯣꯁꯨ ꯑꯗꯨꯝ ꯗꯤꯕꯦꯠ ꯑꯣꯜꯂꯒ ꯑꯗꯨꯝ ꯃꯤꯅ ꯗꯤꯁꯥꯏꯠ ꯇꯧꯔ ꯂꯣꯏꯔꯅꯤꯅꯦ
ꯑꯩꯈꯪꯉꯤ
ꯀꯅꯥꯅ ꯇ꯭ꯔꯣꯐꯤ ꯑꯅꯤ ꯌꯥ ꯌꯥꯝꯕ꯭ꯔꯥ ꯋꯥꯔꯜ ꯀꯞ ꯄꯥꯏꯕꯅꯤꯅ ꯃꯦꯁꯤꯅ ꯃꯦꯁꯤꯅ ꯄꯥꯏꯗꯤ ꯄꯥꯏꯕ ꯇꯥꯔꯦ ꯇꯥꯏꯇꯜꯗꯤ
ꯎꯝ
ꯅꯍꯥꯟ ꯄꯣꯔꯆꯨꯒꯜ ꯁꯅꯥꯔꯒ ꯒꯣꯜ ꯃꯣꯏ ꯒꯣꯜ ꯁꯤꯛꯁ ꯒꯣꯜ ꯆꯟꯕ ꯅꯠꯇ꯭ꯔꯣ ꯅꯍꯥꯟꯒꯤꯗꯣ
ꯃꯉꯥ
ꯐꯥꯏꯐꯔꯣ ꯁꯤꯛꯁꯔꯣ
ꯐꯥꯏꯐꯅꯤ
ꯑꯣ ꯑꯩ ꯁꯦꯀꯦꯟ ꯍꯥꯐꯇꯤ ꯌꯦꯡꯗꯕꯅꯦꯕ ꯐꯖꯅ ꯇꯨꯡ ꯇꯨꯝꯗꯣꯛꯈꯤꯕ ꯀꯩꯅꯣꯃ ꯇꯧꯔꯒ
ꯑꯗꯨꯛ ꯅꯨꯡꯉꯥꯏꯕ ꯃꯦꯁꯇꯨꯒꯤ ꯑꯗꯨ ꯅꯨꯡꯉꯥꯏꯕ ꯃꯦꯠꯁꯇꯨꯕꯨ ꯀꯔꯤꯒꯤ ꯇꯨꯝꯕ꯭ꯔꯣ
ꯑꯦꯛꯖꯥꯝ ꯃꯤ ꯑꯦꯛꯖꯥꯝ ꯊꯥꯔꯒ ꯗ꯭ꯔꯣꯞ ꯇꯧꯕꯤꯔꯒ ꯄꯨꯡ ꯑꯍꯨꯝ ꯉꯥꯏꯔꯒ ꯆꯥꯛ ꯐꯖ ꯆꯥꯗ ꯍꯜꯂꯛꯑꯒ ꯀꯩꯡ ꯆꯥꯗ꯭ꯔꯤ ꯆꯥꯛ ꯆꯥꯕ ꯍꯦꯛ ꯇꯨꯝꯅꯤꯡꯈ꯭ꯔꯕ
ꯑꯣ
ꯍꯌꯦꯡꯅꯤ ꯏꯡꯅꯤꯡꯒ ꯇꯧꯕꯅꯤ ꯀꯩꯅꯣ ꯁꯤ ꯀꯩꯅꯣꯃ ꯅꯣꯛꯑꯥꯎꯇ ꯏꯁꯇꯦꯁꯟꯗꯗꯤ ꯚꯥꯔꯁꯦꯁ ꯇꯥꯗ꯭ꯔꯤ ꯐꯥꯎꯕꯗꯤ ꯄꯣꯔꯇꯨꯒꯟ ꯁꯄꯣꯔꯇꯅꯤ ꯀꯩꯅꯣ ꯑꯔꯖꯤꯦꯟꯇꯤꯅꯥ ꯁꯞꯄꯣꯔꯠ ꯑꯣꯏꯔꯁꯨ ꯇꯥꯗ꯭ꯔꯤꯕꯅꯤꯅ ꯑꯔꯖꯦ ꯇꯤꯅꯥ ꯚꯔꯁꯦꯁ ꯑꯗꯨꯕꯨꯗꯤ ꯀꯔꯤꯁꯨ ꯀꯥꯏꯅꯤꯡꯉꯥꯏ ꯂꯩꯇꯦꯗ ꯑꯩꯗꯤ ꯎꯝ ꯔꯣꯅꯥꯜꯗꯣꯕꯨ ꯊꯣꯛꯑꯒ ꯊꯣꯛꯑꯒ ꯏꯟꯇꯔꯚꯤꯌꯨ ꯇꯧꯕ ꯀꯥꯟꯗ ꯃꯦꯁꯤ ꯄꯥꯜꯂꯒ ꯃꯥ ꯋꯥꯔꯤ ꯁꯥꯅꯤꯡꯗ꯭ꯔꯦꯅꯦ ꯃꯥꯁꯦ ꯃꯗꯨꯒꯤꯗꯃꯛꯇꯅꯤꯅꯦ ꯃꯦꯁꯤ ꯐꯦꯟꯅ ꯃꯤꯁꯤ ꯐꯦꯟ ꯅꯠꯇꯦ ꯑꯣꯜꯃꯣꯁ ꯏꯟ ꯖꯦꯅꯔꯦꯜ ꯐꯦꯟꯁꯤꯡꯅ ꯀꯩꯅꯣ ꯄꯥꯝꯗꯕꯁꯦ ꯃꯦꯁꯤꯕꯨ ꯀꯣꯠꯁꯟ ꯍꯥꯡꯕ ꯀꯥꯟꯗꯗꯤ ꯃꯤ ꯃꯈꯩ ꯂꯩꯑꯦ ꯔꯣꯅꯥꯜꯗꯣꯁꯨ ꯂꯩꯌꯦ ꯅꯦꯃꯥꯔ ꯑꯦꯝꯕꯥꯄꯦ ꯈꯣꯏꯁꯨ ꯂꯣꯏꯅ ꯂꯩꯌꯦ ꯍꯥꯏꯔꯛꯀꯅꯤ ꯔꯣꯅꯥꯜꯗꯣꯒ ꯋꯥꯔꯤ ꯁꯥꯕ ꯀꯥꯟꯗꯗꯤ ꯗꯔꯦꯛ ꯔꯤꯄ꯭ꯂꯥꯏꯐꯥꯎ ꯄꯤꯗ꯭ꯔꯒ ꯏꯒꯣ ꯃꯥꯂꯦ ꯃꯥꯁꯦ ꯃꯦꯁꯤ ꯇ꯭ꯔꯣꯃꯥ ꯍꯥꯏꯁꯦ ꯏꯒꯣ ꯍꯥꯏꯁꯤꯔꯈꯪꯗꯦ
ꯔꯣꯅꯥꯜꯗꯣꯜ ꯔꯣ
ꯍꯣꯏ
ꯍꯣꯏ ꯃꯥꯁꯦ ꯈꯤꯇꯪꯗꯤ ꯁꯦꯜꯐꯤꯁ ꯑꯣꯏꯌꯦꯀꯣ
ꯑꯣꯏꯗ ꯈꯔꯥꯗꯤ ꯑꯣꯏ
ꯎꯝ ꯍꯥꯏꯕꯗꯤ ꯃꯤ ꯃꯥꯗꯤ ꯉꯝꯃꯗꯤ ꯍꯔꯥꯎꯕ ꯉꯝꯗ꯭ꯔꯗꯤ ꯍꯔꯥꯎꯗꯕ ꯑꯃ ꯇꯧꯋꯤꯅꯦ ꯃꯥꯁꯦ ꯑꯗꯨꯗꯤ ꯑꯗꯨꯃꯛꯇꯤꯑꯩꯁꯨ ꯌꯥꯅꯤꯡꯗꯦ
ꯃꯥꯕꯨ ꯁꯨꯅꯥꯈ꯭ꯔꯕ ꯁꯨꯅꯥꯃꯤꯟꯅꯈ꯭ꯔꯕ ꯃꯤ ꯃꯈꯣꯏꯁꯨ ꯀꯩꯅꯣ ꯇꯧꯕꯅꯦ
ꯎꯝ
ꯀꯔꯤꯕ ꯁꯞꯄꯣꯔꯠ ꯁꯞꯄꯣꯔꯠ ꯇꯧꯕ ꯍꯥꯏꯕꯁꯦ ꯔꯣꯅꯥꯜꯗꯣꯒꯤ ꯇꯤꯝꯃꯦꯠꯁꯤꯡꯅꯁꯨ ꯃꯦꯁꯤ